ꯇꯥꯕꯤꯕ꯭ꯔꫭ
ꯇꯥꯏꯌꯦ ꯇꯥꯏꯌꯦ
ꯀꯔꯤ ꯆꯥꯔ ꯂꯩ ꯀꯔꯤ ꯆꯥꯔꯒ‌ ꯂꯩꯕ꯭ꯔꫭ
ꯑꯩꯁ ꯀꯔꯤꯁꯨ ꯆꯥꯗꯦ ꯑꯩꯈꯣꯏ ꯂꯩꯀꯥꯏꯗ ꯀꯥꯡꯁꯤ ꯈꯤꯡꯕ ꯃꯈꯣꯟ ꯇꯥꯏ ꯆꯔꯁ ꯅꯤꯡꯁꯤꯡꯉꯤ
ꯃꯤ ꯁꯤꯕ ꯂꯩꯕ꯭ꯔꯕ
ꯎꯝ ꯅꯠꯇꯦ ꯃꯣꯏ ꯑꯗꯨꯝ ꯑꯌꯨꯛꯀꯩ ꯅꯨꯡꯊꯤꯟ ꯑꯗꯨꯝ ꯈꯤꯡꯉꯤꯗ ꯃꯣꯏꯁꯨ ꯂꯥꯏ ꯈꯨꯔꯨꯝꯕꯒꯤ ꯂꯩꯔꯝꯕ ꯃꯥꯜꯂꯦ
ꯑꯣ ꯑꯣ
ꯑꯩꯅ ꯑꯩꯒꯤ ꯀꯣꯆꯤꯡꯗꯣ
ꯎꯝ
ꯑꯗꯨꯁꯨ ꯂꯣꯏꯈ꯭ꯔꯦ ꯑꯗꯨ ꯈꯔ ꯂꯥꯡꯕ ꯍꯧꯔꯅꯤ ꯍꯟꯗꯛꯇꯤ
ꯑꯣ ꯀꯣꯆꯤꯡ ꯂꯣꯏꯈ꯭ꯔꯕ꯭ꯔꯣ
ꯎꯝ ꯂꯣꯢꯈ꯭ꯔꯦ
ꯑꯗꯨꯗꯤ ꯑꯩꯈꯣꯏꯔꯣꯝꯗꯁꯨ ꯀꯣꯏꯔꯒ ꯂꯥꯛꯄ ꯌꯥꯏꯅ
ꯀꯣꯏꯔꯛꯒꯦ
ꯀꯔꯤ ꯆꯥꯔ ꯂꯩꯕ꯭ꯔꯣ
ꯀꯔꯤꯁꯨ ꯆꯥꯗꯦ
ꯎꯝ ꯆꯥꯛ ꯆꯥꯕ꯭ꯔꯣ ꯍꯥꯎꯇꯕ ꯌꯦꯟꯁꯥꯡ
ꯑꯩ ꯑꯆꯥꯄꯣꯠ ꯑꯆꯥꯄꯣꯠ ꯆꯥꯕꯅꯦ ꯕꯤꯁꯀꯤꯠ ꯎꯝ ꯕꯤꯁꯀꯤꯠ ꯆꯥꯔꯤ ꯑꯩ ꯆꯥꯛ ꯆꯥꯗꯕ ꯀꯨꯏꯔꯛꯑꯦ ꯍꯪꯒꯔ ꯏꯁꯇ꯭ꯔꯥꯏ ꯇꯧꯕꯅꯦꯕ ꯑꯩꯗꯣ
ꯑꯗꯣ ꯅꯪꯒꯤ ꯗꯤꯃꯥꯟꯁꯤꯅ ꯀꯔꯤ ꯗꯤꯃꯥꯟ ꯑꯣꯏꯕ꯭ꯔꯥ ꯑꯗꯨ
ꯑꯩꯒꯤ ꯗꯤꯃꯥꯟꯁꯦ ꯑꯩꯒꯤ ꯐꯦꯃꯤꯂꯤꯗꯒꯤ ꯂꯧꯊꯣꯛꯄꯤꯔꯣ ꯍꯥꯏꯕ ꯑꯩꯕꯨ
ꯌꯥꯔꯦ ꯕꯦꯝꯃꯥ ꯃꯌꯨꯝ ꯄꯥꯡꯈ꯭ꯔꯣ ꯅꯪ ꯅꯇꯨꯗꯣ ꯌꯥꯝ ꯑꯍꯟ ꯑꯣꯏꯈ꯭ꯔꯦ
ꯎꯝ ꯃꯥꯕꯨ ꯄꯥꯝꯃꯦ ꯄꯩꯁꯥ ꯄꯩꯁꯥ ꯄꯥꯏꯕ ꯅꯨꯄꯥ ꯁꯗꯤ ꯑꯃ ꯊꯤꯕꯤꯌꯣ
ꯆꯩꯕꯨꯡꯗ ꯇꯧꯈ꯭ꯔꯗꯣ ꯃꯃꯥ ꯅꯪ ꯄꯥꯝꯕꯗꯣ ꯃꯃꯥꯅ ꯅꯪ ꯄꯥꯝꯕꯅꯤꯍꯦ
ꯑꯗꯣ ꯃꯥꯅ ꯄꯥꯝꯕꯤꯔꯝꯗ꯭ꯔꯥꯗꯤ ꯃꯃꯥꯒ ꯏꯕꯥꯅꯤ ꯂꯩꯒꯗ꯭ꯔꯣ
ꯑꯁ ꯍꯣꯏ ꯃꯥ ꯃꯉꯣꯟꯗ ꯑꯩꯈꯣꯏꯅ ꯒꯦꯔꯤ ꯒꯦꯔꯤ ꯇꯥꯛꯑꯗꯤ ꯃꯥꯁꯨ ꯌꯥꯔꯛꯀꯅꯤꯍꯦ
ꯑꯩ ꯄꯝꯗꯦ ꯢꯕꯥꯅꯤ ꯑꯩꯈꯣꯢꯒꯤ ꯐ꯭ꯔꯦꯟꯒꯨꯝꯅ ꯈꯟꯈ꯭ꯔꯦꯗ ꯈꯨꯟ ꯃꯥꯟꯅꯕꯒꯤꯀꯣ ꯂꯩꯁꯥꯕꯤ ꯄꯥꯈꯪꯒꯨꯝꯅ ꯈꯟ ꯈꯟꯗ꯭ꯔꯦꯕ ꯃꯣꯏꯗꯤ ꯑꯩꯈꯣꯏꯗꯒꯤꯁꯨ ꯌꯥꯝ ꯑꯍꯟ ꯑꯣꯏꯕꯅꯦ ꯃꯥꯗꯤ
ꯌꯥꯜ ꯑꯍꯟ ꯑꯣꯏꯈ꯭ꯔꯦ ꯃꯀꯣꯛ ꯇꯥꯡꯉꯥꯅ ꯃꯔꯣꯟ ꯑꯃ
ꯎꯝ ꯃꯁꯛ ꯉꯥꯏꯒꯣꯅꯦ ꯚꯥꯏ ꯃꯁꯛ ꯊꯤꯕꯒꯤ ꯋꯥꯗꯤ ꯇꯣꯛꯑꯁꯤ ꯃꯀꯣꯛ ꯇꯥꯡꯕꯗꯨꯅꯦ
ꯑꯗꯨꯅꯦ ꯑꯗꯨꯅꯦ ꯃꯦꯟꯅꯦ ꯃꯀꯣꯛ ꯇꯥꯡꯕꯗꯨꯅꯤ ꯌꯥꯝ ꯇꯜꯂꯤꯁꯦ ꯑꯁꯦꯡꯕ ꯃꯀꯣꯛꯀ ꯑꯃꯅꯥꯇꯣꯟꯗꯣ ꯑꯩꯁ ꯑꯁ ꯐꯖꯗ꯭ꯔꯦꯍꯦ
ꯑꯗꯨ ꯅꯠꯇ꯭ꯔꯗꯤ ꯅꯍꯥꯟꯅ ꯅꯪꯅ ꯂꯧꯈ꯭ꯔꯅꯤꯀꯣ ꯃꯁꯛꯀ ꯃꯁꯛꯀ ꯈꯔ ꯐꯖꯔꯝꯃꯗꯤ ꯅꯪ ꯂꯧꯔꯣꯏꯗ꯭ꯔꯣ
ꯂꯧꯒꯅꯤ
ꯎꯝ ꯑꯗꯨ ꯑꯗꯨ ꯃꯁꯥꯛ ꯊꯤꯕꯒꯤꯅꯦꯕ ꯅꯪꯅ ꯑꯩꯉꯣꯟꯗ ꯄꯤꯔꯤꯁꯦ
ꯑꯗꯨꯒꯤ ꯅꯠꯇꯦꯗ
ꯍꯣꯏ ꯃꯥ ꯃꯃꯥꯗꯣ ꯑꯩꯈꯣꯏ ꯏꯅꯦꯅꯤꯅ ꯑꯗꯣ ꯑꯩꯈꯣꯏ ꯏꯅꯦꯁꯨ ꯋꯥꯗꯤ ꯌꯥꯝꯃꯦꯕ
ꯍꯣꯏ ꯃꯃꯥꯗꯣ ꯋꯥ ꯆꯥꯄꯦꯠ ꯆꯥꯄꯦꯠ ꯉꯥꯡꯕ ꯃꯥꯜꯂꯦ
ꯍꯣꯏ ꯌꯥꯝ ꯍꯥꯏꯗ꯭ꯔꯁꯨ ꯅꯪ ꯒ꯭ꯌꯥꯟ ꯇꯥꯔꯝꯅꯤ ꯀꯣ
ꯎꯝ ꯄꯣꯁꯅꯤ ꯍꯥꯏꯌꯦ ꯍꯥꯏꯑꯦ ꯃꯥꯅ ꯌꯥꯔꯣꯏꯗꯤ ꯌꯥꯔꯣꯏ ꯍꯥꯏꯌꯦ
ꯍꯣꯏ ꯑꯩꯁꯨ ꯑꯗꯨꯒꯨꯝꯕ ꯑꯃ ꯂꯩꯕꯅꯦ
ꯑꯗꯨꯗꯤ ꯑꯁ ꯅꯣꯏꯕꯥꯅꯤꯗꯤ ꯆꯞ ꯆ ꯆꯞ ꯃꯥꯟꯅꯒꯅꯤ ꯂꯩꯕꯗ ꯌꯥꯝ ꯅꯨꯡꯉꯥꯏꯒꯅꯤ
ꯈꯠꯅꯔꯅꯤ ꯃꯥꯅꯁꯨ ꯌꯥꯔꯣꯏ ꯑꯩꯅꯁꯨ ꯌꯥꯔꯣꯏ ꯍꯥꯏꯅ ꯇꯧꯔꯛꯑꯗꯤ ꯑꯅꯤꯃꯛ ꯈꯠꯅꯕ ꯇꯥꯕ
ꯑꯥ
ꯑꯗꯨꯒ ꯅꯪꯒꯤ ꯅꯪꯒꯤ ꯃꯔꯨꯞ ꯅꯨꯡꯁꯤꯕꯗꯣ ꯃꯥꯅ ꯃꯃꯥ ꯃꯤꯆꯥꯡ ꯆꯪꯉꯅꯤ
ꯑꯗꯨꯅꯦ ꯃꯃꯥꯕꯨ ꯑꯣꯏ ꯇꯧꯒꯅꯤ ꯃꯥꯗꯣ ꯈꯪꯉꯦ
ꯍꯣꯏ ꯈꯪꯉꯦ ꯑꯩ ꯂꯣꯏꯅ ꯎꯈ꯭ꯔꯦ
ꯑꯗꯨꯒꯤꯅꯦ ꯃꯥꯅ ꯅꯨꯄꯤ ꯍꯜꯂꯛꯄꯤ ꯃꯆꯥ ꯂꯩꯕꯤ ꯀꯣꯏꯔꯒ ꯃꯃꯥꯅ ꯌꯥꯗꯕꯒꯤ ꯇꯣꯛꯈꯤꯝꯗꯣ ꯎꯝ ꯃꯃꯥꯕꯨ ꯑꯣꯏꯒꯗꯤ ꯑꯣ ꯂꯩꯍꯧꯔꯦ
ꯃꯕꯥꯟꯅꯤꯗꯣ
ꯇꯣꯛꯈ꯭ꯔꯦ ꯍꯥꯏꯌꯦ ꯇꯣꯛꯄ꯭ꯔꯥ ꯇꯣꯛꯄ꯭ꯔꯒ ꯇꯣꯛꯇꯕ꯭ꯔꯥ ꯈꯪꯗꯦ
ꯎꯝ ꯑꯗꯨꯒꯨꯝꯕ ꯋꯥꯔꯤꯁꯨ ꯀꯣ ꯐꯖꯅꯤꯉꯥꯏ ꯂꯩꯇ꯭ꯔꯦ
ꯑꯗꯨꯅꯦ ꯅꯨꯄꯥꯁꯨ ꯅꯨꯄꯥ ꯅꯨꯄꯤꯁꯨ ꯅꯨꯄꯤ ꯃꯕꯥꯟꯅꯤ ꯆꯞ ꯃꯥꯟꯅꯩꯗ ꯍꯣꯏ ꯅꯨꯄꯥꯗꯨꯅ ꯀꯩ ꯍꯥꯏꯁꯤꯔ ꯑꯃꯨꯛ ꯃꯥꯒ ꯄꯨꯜꯂꯦ ꯆꯠꯂꯦ ꯑꯗꯨꯒ
ꯑꯃꯨꯛ ꯇꯣꯛꯑꯦ ꯍꯥꯏ
ꯂꯧꯔꯣꯏ ꯍꯥꯏꯌꯦ ꯎꯝ ꯑꯣꯏꯁꯨ ꯑꯣꯏꯗꯕꯗꯨ
ꯑꯗꯨꯗꯤ ꯃꯤꯒꯤ ꯃꯇꯝ ꯃꯥꯡꯍꯟꯗ꯭ꯔꯣ ꯃꯥꯁꯨ
ꯑꯗꯨꯅꯦ
ꯂꯧꯒꯦ ꯍꯥꯏꯔꯕꯗꯤ ꯐꯖꯅ ꯐꯖꯅ ꯑꯍꯟꯒꯤ ꯑꯍꯟꯒ ꯋꯥꯔꯤ ꯁꯥꯟꯅꯔꯒ ꯂꯧꯈ꯭ꯔꯣ
ꯍꯣꯏ ꯉꯥꯏꯈꯣꯅꯦ ꯅꯨꯄꯤꯗꯨꯗꯤ ꯃꯥ ꯃ ꯑꯗꯨ ꯅꯨꯄꯥꯒꯤ ꯅꯨꯄꯤꯗꯤ ꯌꯥꯝ ꯑꯣꯏꯅꯤꯡꯕꯅꯦ
ꯈꯪꯅꯤꯗ
ꯅꯨꯄꯤꯒꯤ ꯃꯃꯥꯅ ꯐꯎ ꯐꯖꯥꯅ ꯁꯄꯣꯔꯠ ꯇꯧꯕꯅꯦ ꯃꯕꯥꯟꯅꯤ ꯈꯠꯅꯕꯒꯨꯝꯕ ꯇꯧꯔꯗꯤꯀꯣ ꯅꯨꯄꯤꯒꯤ ꯃꯃꯥꯅ ꯀꯣꯜ ꯇꯧꯔꯛꯑꯒ ꯀꯔꯤ ꯂꯩꯕ꯭ꯔꯥ ꯃꯤ ꯃꯔꯛꯇ ꯑꯗꯨꯃꯥꯏꯅ ꯇꯧꯒꯅꯨ ꯈꯠꯅꯒꯅꯨ ꯈꯣꯠꯀꯅꯨ ꯑꯗꯨꯝ ꯇꯧꯋꯦ ꯑꯗꯨꯝ ꯀꯣꯜ ꯇꯧꯔꯛꯑꯦ ꯍꯥꯏ ꯑꯗꯨ ꯅꯨꯄꯤꯗꯨꯅ
ꯑꯗꯨꯗꯤ ꯅꯨꯄꯥꯒ ꯅꯨꯄꯥ ꯃꯃꯥꯅꯅꯦꯀꯣ
ꯍꯣꯏ ꯁꯤ ꯅꯨꯄꯥꯁꯨ ꯌꯥꯗꯦꯗ ꯀꯔꯤꯅꯣ ꯍꯥꯏꯕꯗꯤ ꯅꯨꯄꯤꯒꯤ ꯈꯪꯗꯦꯗ ꯊꯃꯣꯏ ꯌꯥꯝꯕ ꯌꯝꯗꯕꯗꯨꯗꯤ ꯈꯪꯗꯦ ꯀ꯭ꯔꯤ ꯍꯥꯏꯁꯤꯔꯥ ꯅꯨꯄꯤꯒꯤ ꯅꯨꯄꯤ ꯗꯤ ꯌꯥꯝ ꯂꯧ ꯂꯧ ꯂꯧ ꯂꯧꯅꯤꯡꯉꯥꯏꯒꯤ ꯇꯥꯏꯞꯇ ꯇꯧꯔꯒ ꯂꯧꯅꯤꯡꯗ꯭ꯔꯦ ꯀꯣꯏꯅꯤꯡꯗ꯭ꯔꯦ ꯃꯥꯅ ꯑꯗꯨꯝ ꯀꯣꯏꯔꯒ ꯂꯧꯗꯤ ꯂꯧꯔꯣꯏ ꯍꯥꯏ ꯑ ꯀꯔꯤ ꯋꯥꯈꯜꯅꯣ ꯍꯥꯏꯝꯅꯤꯗ
ꯑꯁ ꯑꯗꯨꯗꯤ ꯑꯗꯨꯝ ꯁꯥꯔꯤ ꯃꯀꯣꯛ ꯇꯥꯡꯉꯒ ꯂꯩꯕ ꯇꯥꯕ
ꯑꯗꯨꯅꯦ ꯅꯨꯄꯤ ꯊꯤꯅꯤꯡꯗꯦ ꯍꯥꯏꯌꯦ
ꯀꯣꯛꯇ ꯁꯝ ꯈꯔ ꯌꯥꯎꯔꯤꯉꯩꯗꯣ ꯑꯗꯨꯗ ꯊꯤꯍꯧꯒꯗꯕꯅꯦ ꯃꯥ ꯑꯗꯨꯨꯅꯠꯂꯗꯤ ꯃꯃꯤꯠ ꯇꯥꯡꯕ ꯅꯨꯄꯤꯅ ꯂꯥꯛꯑꯅꯤꯨꯛ ꯃꯥꯡꯉꯤ ꯌꯨꯝꯅ
ꯎꯝ ꯇꯣꯏꯅꯡꯉꯟ ꯇꯥꯗ꯭ꯔꯦ
ꯏꯕꯥꯅꯤ ꯏꯊꯧꯗꯤ ꯂꯩꯔꯤ ꯑꯗꯨꯕꯨ
ꯍꯣꯏ ꯍꯥꯏꯕꯅꯤꯅꯀꯣ ꯊꯅꯤ
ꯁꯨꯝ ꯃꯔꯨꯞ ꯑꯣꯏꯅ ꯃꯥꯒꯤ ꯒꯔꯤ ꯇꯣꯡꯕꯅꯤꯅꯀꯣ
ꯒꯔꯤ ꯇꯣꯝꯅꯤꯅ ꯃꯥꯁꯨ ꯈꯟ ꯌꯥ
ꯅꯟꯗꯦ ꯃꯥꯒꯤ ꯑꯁꯤ ꯅꯨꯄꯤꯁꯦ
ꯎꯝ
ꯑꯗꯨꯝ ꯃꯧ ꯒꯤ ꯇꯥꯏꯞꯇ ꯐꯅꯦꯛꯒꯨꯝꯕ ꯁꯦꯠꯂꯒ ꯐꯖꯅ ꯂꯩꯕ ꯅꯨꯄꯤꯔꯥ ꯅꯠꯇ꯭ꯔꯒ ꯂꯩꯁꯥꯕꯤ ꯑꯃꯨꯛ ꯁꯥꯔꯒ ꯂꯩꯕ ꯅꯨꯄꯤ
ꯂꯩꯁꯥꯕꯤ ꯁꯥꯔ ꯂꯩꯕꯅꯤꯅꯦꯍꯦ
ꯑꯆꯥ ꯆꯥ ꯆꯥ ꯆꯥ ꯑꯩ ꯎꯔꯝꯕ ꯌꯥꯏꯗ ꯑꯁꯤ ꯅꯨꯄꯤꯁꯦ ꯃꯥ ꯅꯨꯄꯤ ꯍꯦꯛ ꯍꯦꯛ ꯒ꯭ꯔꯤ ꯃꯆꯥ ꯊꯧꯕ꯭ꯔꯥ
ꯊꯧꯗꯤꯍꯦ ꯅꯪ ꯈꯪꯉꯣꯏ
ꯏ꯭ꯁꯇꯦꯇꯥ꯭ꯁꯇ ꯊꯥꯒꯠꯂꯛꯑꯦ ꯏꯃꯥꯟꯅꯕꯤ ꯑꯃ ꯑꯗꯨꯒ ꯅꯪꯒꯤ ꯆꯦꯛꯃꯨꯡꯗꯣ ꯒꯔꯤ ꯊꯧꯕꯗꯣ ꯃꯥꯕꯨ ꯃꯥꯕꯨ ꯇꯦꯛ ꯇꯧꯋꯦ ꯑꯗꯣ ꯑꯩꯅ
ꯐꯖꯕꯅꯦ ꯑꯗꯨ ꯅꯨꯄꯤꯗꯣ
ꯍꯣꯏ ꯑꯗꯣ ꯁꯤꯒꯤ ꯑꯣꯏꯔꯝꯅꯤ ꯈꯟꯕ ꯒꯔꯤ
ꯈꯪꯗꯦ ꯑꯗꯨ ꯅꯨꯄꯥ ꯑꯗꯨ ꯅꯨꯄꯤꯗꯤ ꯊꯧꯕ ꯍꯩꯇꯕꯅꯦ ꯃꯥꯗꯣ ꯑꯗꯨ ꯅꯨꯄꯤꯗꯣ ꯃꯁꯛ ꯐꯖꯕꯅꯦ ꯋꯥꯏꯠ ꯑꯣꯏꯔꯒ
ꯑꯗꯣ ꯑꯁꯤ ꯁꯤ ꯅꯨꯄꯤ ꯎꯅꯗꯤꯉꯥꯏꯒꯤ ꯋꯥꯔꯤ ꯃꯥꯜꯂꯦꯀꯣ ꯑꯩ ꯍꯥꯏꯔꯤꯁꯦ
ꯑꯗꯨꯗꯤ ꯑꯪ ꯁꯤ ꯅꯨꯄꯤꯒꯩ ꯎꯟꯅꯗ꯭ꯔꯤꯅꯦ ꯑꯁꯤ ꯅꯨꯄꯤ ꯎꯅꯗ꯭ꯔꯤꯉꯩ ꯆꯥꯟꯗꯦꯜꯒ ꯅꯨꯄꯤ ꯑꯃꯁꯨ ꯀꯣꯏꯕ ꯃꯥꯜꯂꯦ ꯃꯥꯗꯣ
ꯑꯝ ꯑꯗꯨ ꯑꯣꯏꯔꯝꯅꯤ ꯑꯩ ꯍꯥꯏꯔꯤꯁꯦ ꯑꯗꯨ ꯅꯨꯄꯤ
ꯑꯗꯨꯁꯨ ꯃꯄꯥꯥꯅ ꯌꯥꯗꯦ ꯍꯥꯏꯕ ꯃꯑꯣꯡ
ꯑ꯭ꯁ ꯅꯨꯄꯤꯒꯤ ꯃꯄꯥꯅ
ꯅꯠꯇꯦ ꯅꯨꯄꯥꯒꯤ ꯅꯨꯄꯥ ꯍꯤꯃꯥ ꯍꯤꯡꯂꯤꯉꯩꯗ
ꯋꯥ ꯌꯥꯝꯒ꯭ꯔꯦꯍꯦ ꯀꯔꯤ ꯇꯧꯋꯦ ꯍꯥꯏꯕ꯭ꯔꯥ ꯑꯃꯨꯛ ꯃꯄꯥꯅꯗꯤ
ꯖꯥꯇꯤ ꯇꯣꯡꯉꯥꯜꯂꯦꯅ
ꯑꯍꯣꯏ ꯖꯥꯇꯤ ꯇꯣꯡꯉꯥꯜꯂꯁꯨ ꯃꯤ ꯐꯥꯔꯗꯤ ꯀꯥꯏ ꯀꯥꯏꯗꯦꯅ ꯅꯪ ꯖꯇꯤ ꯇꯣꯉꯥꯜꯂꯁꯨ ꯁꯞꯄꯣꯔꯠ ꯇꯧꯕ꯭ꯔꯥ ꯅꯪꯒꯤ ꯅꯪ ꯀꯃꯥꯏꯅ ꯈꯟꯕ꯭ꯥꯔ
ꯑꯗꯨꯝ ꯌꯥꯏꯗ
ꯍꯣꯏ ꯃꯤ ꯐꯥꯔꯗꯤꯀꯣ
ꯎꯝ
ꯍꯥꯏꯗꯤ ꯃꯥ ꯃꯥꯒꯤ ꯄꯨꯛꯅꯤꯡ ꯐꯖꯅ ꯈꯪꯗꯕ ꯃꯤ ꯑꯣꯏꯔꯗꯤ ꯑꯩꯈꯣꯏꯁꯨ ꯁꯞꯄꯣꯔꯠ ꯇꯧꯅꯤꯡꯗꯦ ꯑꯗꯨꯕꯨ ꯆꯥꯟꯅꯔꯗꯤꯀꯣ ꯃꯣꯏꯗꯣ ꯍꯣꯏ ꯑꯗꯨꯝ ꯁꯞꯄꯣꯔꯠ ꯇꯧꯕꯤꯕ ꯌꯥꯏꯅ
ꯍꯣꯏ ꯑꯗꯨꯅꯦ ꯃꯃꯥꯕꫭꯏ ꯃꯃꯥ ꯐꯖꯅ ꯇꯧꯔꯦ ꯃꯥꯁꯦ
ꯑꯩꯒꯤ ꯗꯥꯏꯠ ꯅꯠꯇꯦꯗ ꯑꯗꯨꯒꯨꯝꯕꯗꯤ ꯑꯩꯉꯣꯟꯗ ꯂꯧꯈ꯭ꯔꯣ ꯒꯥꯏꯅ ꯅꯪꯁꯨ ꯋꯥ ꯍꯥꯏꯅꯤꯡꯉꯥꯏ ꯂꯩꯗꯕ꯭ꯔꯣ ꯑꯩꯉꯣꯟꯗ ꯑꯗꯨ ꯅꯠꯇ꯭ꯔꯗꯤ
ꯑꯁ ꯃꯃꯥꯅ ꯄꯥꯝꯕꯒꯤ
ꯄꯥꯝꯕ ꯃꯤꯗꯤ ꯌꯥꯝ ꯂꯩꯌꯦ ꯑꯈꯣꯏ ꯈꯨꯟꯗ ꯃꯣꯏ ꯃꯃꯥ
ꯅꯨꯄꯤ ꯑꯃꯁꯨ ꯃꯃꯥꯅ ꯑꯃꯨꯛ ꯄꯥꯝꯃꯦ ꯍꯥꯏꯌꯦ ꯑ
ꯄꯥꯝꯃꯦ ꯃꯣꯏ ꯃꯃꯥꯅ ꯄꯥꯝꯃꯦ ꯍꯥꯏꯔꯛꯄꯁꯦ ꯌꯥꯝꯃꯦ ꯃꯣꯏ ꯃꯆꯥ ꯅꯨꯨꯄꯥꯁꯤꯡꯅꯗꯤ ꯄꯥꯝꯃꯦ ꯍꯥꯏꯕꯗꯤ ꯌꯥꯎꯔꯛꯇꯦ ꯑꯩꯒꯤ ꯑꯩꯒꯤ ꯈꯨꯟꯒꯤ ꯋꯥꯔꯤꯅꯤ ꯑꯗꯣ
ꯉꯥꯏꯈꯣꯅꯦ ꯕꯨꯡꯁꯨ ꯅꯍꯥꯟ ꯄꯤꯛꯆꯔ ꯑꯃ ꯊꯥꯔꯛꯑꯦ ꯃꯃꯥꯅ ꯄꯥꯝꯕ ꯅꯨꯄꯤ ꯃꯃꯤꯡꯗꯨ ꯀꯨꯔꯤ ꯀꯧꯕ꯭ꯔ ꯈꯨꯨꯟꯗ ꯂꯩꯕ ꯃꯥꯜꯂꯦ
ꯑꯈꯣꯏ ꯈꯨꯟꯒꯤ
ꯑꯣ ꯃꯃꯤꯡꯗꯨ ꯀꯔꯤꯔ ꯅꯨꯡꯇꯤꯅ ꯐꯖꯕ ꯀꯥꯞ ꯀꯥꯕ ꯃꯥꯜꯂꯦ ꯃꯃꯥꯅ ꯁꯤꯁꯦ ꯅꯪ ꯅꯨꯄꯤꯒꯤ ꯀꯣꯏꯔꯣ ꯍꯥꯏꯅ ꯍꯥꯏꯌꯦ ꯍꯥꯏꯌꯦ ꯈꯪꯗꯦꯗ ꯃꯃꯥꯏ ꯄꯥꯛꯄꯅꯦ ꯍꯣꯏ ꯌꯥꯝꯅꯗꯤ ꯋꯥꯡꯗꯦꯅꯦ ꯈꯔꯗꯤ ꯅꯦꯝꯃꯦ ꯎꯝ
ꯀꯅꯥꯔꯅꯦ ꯃꯤꯡ ꯏꯁꯄꯦꯂꯤꯡ ꯍꯥꯎꯕ ꯐꯥꯎꯗꯤ ꯈꯪꯕ ꯌꯥꯏꯅꯦ ꯅꯪ
ꯑꯁ ꯀꯨꯏꯈ꯭ꯔꯝꯅꯤꯅ ꯀꯥꯎꯈ꯭ꯔꯦ ꯃꯃꯥꯅ ꯍꯥꯏꯔꯛꯄꯅꯦ
ꯀꯅꯥꯔꯅꯦ
ꯈꯪꯗꯦ
ꯑꯦ ꯍꯧꯕ꯭ꯔ
ꯈꯪꯗꯦ ꯃꯃꯥꯅ ꯃꯉꯣꯟꯗ ꯐꯣꯇꯣ ꯊꯥꯔꯛꯄ ꯃꯥꯜꯂꯦ ꯏꯃꯥꯅ ꯁꯤ ꯅꯨꯄꯥꯁꯦ ꯁꯤ ꯅꯨꯄꯤꯁꯦ ꯀꯣꯏꯌꯨ ꯍꯥꯏꯌꯦ ꯍꯥꯏꯅ ꯌꯦꯡꯍꯟ
ꯈꯨꯟꯒꯤ ꯂꯩꯁꯥꯕꯤꯁꯤꯡꯗꯤꯀꯣ ꯌꯥꯝ ꯐꯕꯗꯤ ꯂꯩꯇꯦꯗ ꯃꯄꯥꯟꯗ ꯉꯥꯛꯇ ꯆꯠꯄꯅꯤꯅꯀꯣ ꯈꯨꯟꯗ ꯍꯜꯂꯛꯑꯗꯤ ꯒ꯭ꯌꯥꯟ ꯇꯥꯕ ꯁꯥꯕꯗꯣ
ꯎꯝ ꯈꯨꯟꯗ ꯂꯩꯕ ꯈꯨꯟꯗ ꯂꯩꯕ ꯅꯨꯄꯤꯗꯤ ꯃꯥꯜꯂꯦ ꯑꯗꯨ ꯅꯨꯄꯤꯗꯣ ꯆꯥꯔꯖꯇꯣ ꯐꯖꯅ ꯀꯥꯕ ꯑꯗꯨꯒꯤ ꯑꯣꯏꯕ ꯃꯥꯜꯂꯦꯕ
ꯈꯨꯟꯗ ꯅꯨꯄꯤ ꯑꯃꯈꯛ ꯂꯩꯌꯦ ꯑꯗꯨ ꯑꯣꯏꯔꯝꯅꯤ
ꯈꯪꯗꯦ ꯎꯝ ꯆꯥꯔꯖꯀꯨꯝꯕꯁꯦ ꯐꯖꯅ ꯀꯥꯕ ꯃꯥꯜꯂꯦ
ꯍꯥꯥ
ꯆꯥꯔꯖꯀꯨꯝꯕꯁꯦ ꯐꯖꯅ ꯀꯥꯕ
ꯍꯣꯏ ꯍꯣꯏ ꯑꯩ ꯈꯪꯉꯤꯅꯦ ꯑꯩ ꯈꯪꯉꯤꯅꯦ ꯑꯩꯈꯣꯏ ꯑꯩ ꯑꯩꯉꯣꯟꯗꯒꯤꯗꯤ ꯑꯍꯟ ꯑꯣꯏꯌꯦ ꯑꯗꯨ ꯅꯨꯄꯤꯗꯨꯅꯦ ꯑꯩꯕꯨ ꯃꯆꯤꯟ ꯍꯩꯕꯒꯤ ꯑꯩꯉꯣꯟꯗ ꯋꯥ ꯌꯥꯝ ꯌꯥꯝ ꯑꯩꯒꯤ ꯅꯨꯄꯥꯁ꯭ꯔꯤꯗꯣ ꯈꯪꯕ꯭ꯔ
ꯎꯝ
ꯏꯕꯥꯅꯤ ꯃꯔꯛꯇꯀꯣ ꯋꯥ ꯌꯥꯝ ꯌꯥꯝ ꯍꯥꯏꯔꯛꯄꯅꯦ
ꯑꯆꯥ ꯑꯆꯥ
ꯈꯥꯡꯉꯦ ꯑꯩ ꯈꯥꯡꯉꯦ ꯆꯥꯔꯖ ꯌꯥꯝ ꯀꯥꯔꯒ ꯑꯩꯈꯣꯏꯈꯣꯟꯗ ꯂꯩꯕ ꯂꯩꯁꯥꯕꯤꯗꯤ ꯑꯃꯈꯛꯇꯅꯦꯕ ꯃꯥꯅ ꯂꯧꯕ ꯌꯥꯕꯁꯦ ꯑꯇꯣꯞꯄꯗꯤ ꯃꯥꯒꯤ ꯁꯤꯁꯇꯔꯒꯨꯝꯕ ꯉꯥꯛꯇꯅꯦ
ꯑꯥ ꯑꯥ ꯑꯗꯨ ꯅꯨꯄꯤꯗꯨ ꯑꯣꯏꯔꯝꯃꯤ
ꯎꯝ ꯍꯥꯏꯗꯤ ꯈꯨꯟꯗꯁꯨ ꯃꯤ ꯌꯥꯝ ꯂꯩꯅꯗꯦꯅꯀꯣ ꯂꯩꯁꯥꯕꯤꯁꯤꯡꯗꯤ
ꯎꯝ ꯃꯥꯁꯛ ꯐꯖꯕꯗꯤ ꯅꯠꯇꯦ ꯐꯖꯕꯗꯤ ꯅꯠꯇꯦ
ꯌꯥꯝ ꯐꯖꯕꯅ ꯑꯣꯏꯔꯝꯔꯣꯏ ꯑꯩꯅ ꯈꯟꯕꯁꯤꯁꯨꯨ ꯃꯨꯗꯤ ꯃꯨꯁꯨ ꯃꯨꯕꯅꯦ
ꯍꯣꯏ ꯃꯨꯋꯦ
ꯃꯆꯤꯟꯁꯨ ꯀꯟꯕꯅꯦ ꯑꯗꯨꯒ ꯑꯍꯟꯒꯤ ꯃꯃꯥꯡꯗꯗꯤ ꯌꯥꯝ ꯐꯕ ꯁꯥꯕꯗꯨ
ꯑꯣ ꯅꯪꯅ ꯍꯥꯏꯕ ꯅꯨꯄꯤꯗꯣ ꯑꯣꯏꯔꯝꯕ ꯌꯥꯏ
ꯑꯣꯏꯔꯝꯅꯤ ꯑꯩ ꯈꯪꯉꯦꯕ ꯆꯔꯆ ꯀꯥꯏ ꯍꯥꯏꯔꯗꯤ
ꯑꯣꯏꯔꯝꯅꯤ ꯃꯄꯥꯟ ꯆꯠꯇꯕꯤꯗ ꯑꯗꯨꯝ ꯈꯨꯟꯗ ꯂꯩꯔꯒ ꯀꯣ
ꯍꯣꯏ ꯃꯄꯥꯟ ꯆꯠꯂꯝꯕꯅꯦ ꯑꯃꯨꯛ ꯍꯜꯂꯛꯄ
ꯑꯣ
ꯑꯗꯨ ꯀꯣꯏꯈ꯭ꯔꯣ ꯍꯥꯏꯌꯣ ꯀꯔꯤꯔ ꯑꯗꯨ ꯅꯨꯄꯤꯁꯨ ꯁꯤꯠꯇꯕꯅꯦ ꯃꯥꯁꯨ ꯁꯤꯠꯇꯕꯅꯦ ꯆꯞ ꯃꯥꯟꯅꯩ ꯆꯥꯟꯅꯔꯦ ꯌꯥꯝꯅ
ꯅꯨꯄꯤꯁꯤ ꯊꯤꯒꯟꯕ ꯃꯥꯜꯂꯦ ꯁꯤ ꯅꯨꯄꯥꯁꯦ
ꯍꯥꯏꯕꯗꯤ ꯆꯨꯖꯤ ꯑꯣꯏꯕꯗꯣ
ꯍꯣꯏ ꯑꯗꯨꯃꯛ ꯄꯥꯝꯗꯕ
ꯃꯥꯗꯨ ꯌꯨꯝ ꯄꯥꯅꯤꯡꯗꯦ ꯍꯥꯏꯌꯦ ꯃꯥꯒꯤ ꯃꯕꯨꯡ ꯁꯥ ꯎꯔꯒ
ꯑꯥ ꯃꯕꯨꯡꯒ ꯃꯥꯟꯅꯔꯣꯏꯍꯦ ꯃꯥꯗꯤ
ꯑꯗꯨ ꯑꯣꯏꯔꯁꯨ ꯀꯔꯤꯔ ꯔꯦꯁꯄꯣꯟꯁꯤꯕꯤꯂꯤꯇꯤ ꯑꯃꯗꯤ ꯂꯩ
ꯍꯣꯏ ꯇꯥꯟꯕ ꯃꯤꯗꯤꯀꯣ ꯇꯥꯟꯕ ꯅꯨꯄꯥꯁꯤꯡꯁꯦ ꯈꯪꯉꯦ ꯊꯕꯛꯁꯨ ꯁꯨꯛꯁꯨ ꯁꯨꯔꯣꯏ ꯈꯪꯉꯦ ꯑꯩ
ꯀꯣꯏꯕꯒꯤ ꯃꯍꯥꯎꯗꯣ ꯃꯥꯗꯨ ꯈꯪꯈ꯭ꯔꯦꯕ ꯑꯗꯨꯒꯤ ꯅꯨꯄꯤ ꯑꯉꯥꯡ ꯂꯩꯔꯒ ꯂꯩꯕ ꯋꯥꯈꯜꯗ ꯃꯥ ꯂꯩꯇ꯭ꯔꯦꯕ
ꯃꯤꯗꯤ ꯐꯕꯅꯦ ꯍꯥꯏꯗꯤ ꯄꯨꯛꯆꯦꯜ ꯄꯤꯛꯔꯛ